ꯑꯣ ꯍꯂꯣ
ꯎꯝ ꯑꯣ ꯐꯦ ꯇꯥꯔꯔꯕꯣ
ꯑꯧ ꯇꯥꯔꯦꯑꯕ ꯑ ꯀꯩꯅ ꯌꯥꯝ ꯃꯩꯈꯣꯟꯁꯤ ꯌꯥꯝ ꯄꯤꯛꯅ ꯀꯩꯅꯣ ꯁꯥꯎꯟ ꯀꯩꯅꯣ ꯇꯧ ꯂꯩꯔꯝꯃꯤꯌꯦ ꯀ ꯀꯩ ꯅꯌꯥꯝꯕꯗꯤ ꯀꯩꯗꯥꯝꯕꯤꯔꯃꯤꯅꯣ
ꯎꯝ ꯎꯝ ꯎꯝ ꯑ ꯁꯨꯝ ꯄꯣꯊꯥꯔꯝꯕꯅꯤ ꯉꯥꯏꯍꯥꯛ
ꯑꯅꯥ ꯑꯛꯇꯤ ꯌꯥꯎꯗꯕ ꯅꯠꯇ꯭ꯔꯣ ꯏꯃꯨꯡ ꯃꯅꯨꯡ ꯌꯥꯝꯌꯥꯝꯕ
ꯑꯥ ꯍꯧꯖꯤꯛꯐꯥꯎꯒꯤ ꯑꯣꯏꯅꯗꯤ ꯄꯥꯡꯅ ꯌꯥꯎꯗꯦ ꯑꯅꯥꯌꯦꯛꯁꯦ
ꯊꯣꯛꯂꯛꯄꯗ ꯂꯩꯀꯥꯏꯒꯤ ꯌꯡꯐꯝ ꯈꯣꯠꯐꯝ ꯑꯗꯨꯝ ꯅꯣꯡꯉꯜꯅ ꯠꯇ꯭ꯔꯣ ꯀꯃꯥꯏꯅ ꯇꯧꯋꯤ ꯑꯥꯏꯅꯥ ꯂꯥꯏꯌꯦꯡ ꯁꯪ ꯍꯥꯏꯗꯤ ꯂꯩꯀꯥꯏꯒꯤ ꯂꯩꯕ ꯃꯐꯝ ꯈꯐꯝ ꯗꯣꯛꯇꯔ ꯂꯣꯏꯁꯪꯁꯤꯡ ꯂꯩꯕꯗꯨꯕꯨ ꯀꯃꯥꯏ ꯀꯃꯥꯏꯅ ꯇꯧꯔꯤꯒꯦ ꯍꯕ꯭ꯔꯥ
ꯑꯁ ꯍꯦꯜꯊꯀꯤ ꯃꯇꯥꯡꯁꯦ ꯑꯩꯈꯣꯏ ꯁ꯭ꯋꯥꯏꯗꯗꯤ ꯄꯨꯔꯥ ꯇꯣꯇꯦꯜꯂꯤ ꯐꯦꯜꯂꯤ ꯍꯥꯏ ꯇꯔꯦꯅꯦ ꯀ ꯗꯣꯛꯇꯔ ꯍꯥꯏꯔꯁꯨ ꯂꯩꯇꯔꯦ ꯑꯗꯨꯗꯒꯤ ꯀꯩꯒꯤ ꯑꯁꯥ ꯀ ꯀꯔꯤ ꯈꯔ ꯂꯩ ꯁꯤ ꯃꯉꯥꯏꯔꯦ ꯑꯗꯨꯁꯨ ꯑꯁꯥ ꯁꯪ ꯑꯃꯇ ꯂꯩꯕ ꯑꯃ ꯅꯠꯇꯦ ꯀꯝꯃꯨꯅꯤꯇꯤ ꯍꯦꯜꯊ ꯁꯦꯟꯇꯔꯗꯨꯁꯨ ꯑꯃꯠꯇ ꯂꯩꯕ ꯅꯠꯇꯦ ꯇꯧꯔꯤꯁꯦ ꯑꯗꯨꯝ ꯑꯩꯈꯣꯏꯒꯤ ꯂꯩꯀꯥꯏꯗ ꯂꯩꯔꯤꯕ ꯈꯔ ꯈꯔꯒ ꯈꯪꯕ ꯃꯤꯅ ꯃꯤ ꯈꯔ ꯄꯥꯝꯖꯕ ꯂꯥꯏꯌꯦꯡ ꯈꯣꯠꯏꯟꯕꯨ ꯈꯔ ꯊꯋꯥꯏ ꯌꯥꯎꯖꯕ ꯑꯅꯥ ꯑꯌꯦꯛ ꯈꯔ ꯀꯨꯡꯕ ꯏꯃꯨꯡꯗ ꯍꯥꯏꯇꯥꯔꯦꯅꯦ ꯑꯗ ꯃꯈꯣꯏꯅ ꯈꯔ ꯀꯩꯅꯣ ꯇꯧꯕ ꯇꯧꯕ ꯈꯣꯠꯄ ꯑꯗꯨꯝ ꯅꯥꯔꯛꯄ ꯌꯦꯡꯂꯛꯄ ꯑꯗꯨ ꯍꯥꯏ ꯇꯔꯦꯅꯦ ꯍꯤꯗꯥꯛ ꯂꯥꯡꯊꯛ ꯍꯥꯏꯔꯁꯨ ꯌꯥꯝꯅ ꯐꯥꯔꯃꯥꯁꯤ ꯌꯥꯝ ꯂꯥꯞꯄ ꯈꯨꯗꯣꯡ ꯆꯥꯗꯕ ꯑꯗꯨꯒꯤ ꯍꯦꯜꯠꯀꯤ ꯃꯇꯥꯡꯗꯗꯤ ꯌꯥꯝꯅ ꯄ꯭ꯔꯣꯕ꯭ꯂꯦꯝ ꯌꯥꯝ ꯂꯩꯌꯦ ꯑꯩꯈꯣꯏ ꯁꯋ꯭ꯥꯏꯁꯤꯗꯤ
ꯑꯅꯥ ꯂꯥꯏꯌꯦꯡ ꯁꯪ ꯂꯩꯔꯦ ꯑꯃꯨꯛ ꯍꯤꯗꯥꯛ ꯂꯥꯡꯊꯛ ꯂꯩꯅꯤꯡꯉꯥꯏ ꯂꯩꯇ꯭ꯔꯗꯤ ꯑꯃꯨꯛ ꯐꯔꯛ ꯇꯥꯗꯣꯏꯅꯦꯕ ꯇꯧꯗꯨꯏꯁꯦ
ꯃꯥꯅꯦ ꯃꯥꯅꯦ
ꯑꯗꯨꯝ ꯂꯩꯀꯥꯏꯗ ꯐꯥꯔꯃꯥꯁꯤ ꯀꯩꯀꯩꯗꯤ ꯑꯗꯨꯝ ꯂꯩꯕ ꯅꯠꯇ꯭ꯔꯣ ꯐꯖꯅ
ꯑ ꯐꯥꯔꯃꯥꯁꯤ ꯍꯥꯏꯔꯤꯁꯦ ꯌꯥꯝ ꯑꯣꯟꯊꯣꯛꯅ ꯀꯤꯂꯣꯃꯤꯇꯔ ꯑꯅꯤ ꯑꯍꯨꯝ ꯆꯠꯂ ꯂꯩꯕꯒꯨꯝꯕ ꯑꯅꯛꯄꯗꯗꯤ ꯑꯃꯠꯇ ꯂꯩꯇ꯭ꯔꯦ ꯇꯧꯔꯤꯁꯦ ꯐꯥꯔꯃꯥꯁꯤꯁꯨ ꯌꯥꯝ ꯇꯥꯡꯉꯦ ꯑꯃꯒꯨꯝꯕ ꯂꯩꯕꯒꯨꯝꯕ ꯇꯧꯔꯦ ꯑꯃ ꯑꯅꯤꯒꯨꯝꯕ ꯑꯗꯨꯗꯩꯩ ꯍꯦꯟꯅ ꯂꯩꯇꯕ ꯑꯗꯨꯗꯒꯤ ꯂꯝꯕꯤ ꯊꯣꯡ ꯍꯥꯏꯔ ꯐꯠꯇꯕꯅꯤꯅ ꯅꯥꯔꯛ ꯌꯦꯛꯂꯛꯄꯗ ꯆꯠꯊꯣꯛ ꯆꯠꯁꯤꯟ ꯍꯣꯁꯄꯤꯇꯥꯜ ꯆꯠꯄ ꯑꯣꯏꯔꯁꯨ ꯑꯗꯨꯝ ꯑꯗꯨꯝ ꯃꯊꯥꯡ ꯑꯃꯍꯦꯛꯇ ꯑꯣꯏꯕ ꯂꯝꯕꯤꯁꯨ ꯐꯠꯇꯔꯦ ꯑꯗꯨꯗꯒꯤ ꯍꯦꯜꯊ ꯍꯛꯆꯥꯡꯁꯨ ꯐꯠꯂꯛꯇꯕ ꯃꯇꯝꯗꯗꯤ ꯌꯥꯝꯅ ꯈꯨꯗꯣꯡ ꯊꯤꯅꯤꯡꯉꯥꯏ ꯌꯥꯝ ꯊꯤꯅ ꯑꯣꯏꯔꯦ ꯇꯧꯔꯤꯁꯦ ꯑꯁꯤ ꯑꯩꯈꯣꯏꯒꯤ ꯂꯝꯗꯝꯁꯤꯗꯤ
ꯈꯪꯗꯦ ꯀꯔꯤ ꯍꯥꯏꯅꯤ ꯀꯥꯗ ꯈꯔ ꯌꯦꯡꯁꯤꯟ ꯈꯣꯠꯆꯤꯟꯕꯤꯗꯨꯅ ꯇꯧꯔꯗꯤ ꯐꯗꯕ ꯃꯣꯏꯁꯨ ꯚꯣꯠ ꯃꯌꯥꯗ ꯈꯛꯇꯪ ꯑꯣꯏꯅ ꯌꯦꯕꯨ ꯀꯥꯎꯅ
ꯑ ꯁꯔꯀꯥꯔꯅꯦꯅ ꯇꯧꯔꯤꯁꯤꯁꯨ ꯀꯗꯥꯏꯗ ꯀꯔꯤ ꯂꯩꯔꯤ ꯀꯗꯥꯏꯗ ꯀꯃꯥꯏꯅ ꯁꯣꯊꯔꯤ ꯀꯔꯝꯕ ꯂꯩꯀꯥꯏ ꯀꯔꯝꯕ ꯈꯨꯡꯒꯪ ꯀꯃꯥꯏꯅ ꯇꯧꯔꯒ ꯐꯔꯒ ꯍꯟꯒꯅꯤ ꯈꯣꯠꯍꯟꯒꯅꯤ ꯄꯣꯂꯤꯁꯤꯗꯤ ꯌꯥꯝꯅ ꯂꯩꯈ꯭ꯔꯦ ꯇꯧꯔꯤꯁꯦ ꯑꯗꯣ ꯄꯣꯂꯤꯁꯤꯁꯤꯡ ꯑꯗꯣ
ꯎꯝ ꯄꯣꯂꯤꯁꯁꯤꯅ ꯐꯖꯔꯒ ꯊꯕꯛ ꯑꯣꯏꯅ ꯇꯧꯒ
ꯎꯝ ꯊꯕꯛ ꯑꯣꯏꯅꯗꯤ
ꯁꯔꯀꯥꯔ ꯆꯞ ꯃꯥꯟꯅꯩ ꯂꯩꯔꯤꯕ ꯃꯣꯏꯒꯤ ꯊꯕꯛ ꯇꯧꯔꯤ ꯑꯗꯨ ꯂꯩ ꯆꯠꯅꯤꯁꯨ ꯆꯞ ꯃꯥꯟꯅꯩ ꯇꯧꯔꯤꯁꯦ
ꯎꯝ
ꯗꯤ ꯑꯩꯈꯣꯏꯒꯤꯗꯃꯛ ꯇꯧꯅꯕꯅꯦ ꯇꯣꯂꯣꯞ ꯆꯥꯔ ꯂꯩꯅꯦꯕ ꯑꯗꯨꯅ ꯍꯤꯡꯁꯤꯟꯅꯕꯅꯦꯕ ꯑ ꯊꯕꯛꯇꯤ ꯀꯧ ꯇꯧꯗꯦ ꯃꯣꯏ ꯇꯣꯂꯣꯞꯇꯣꯈꯛ ꯐꯪꯉꯥ ꯂꯣꯏꯔꯦꯅ
ꯃꯥꯒꯤꯗꯤ ꯊꯥꯗꯤ ꯁꯣꯏꯗ꯭ꯔ ꯂꯣꯏꯔꯦ ꯀꯗꯥꯏꯗ ꯄ꯭ꯔꯖꯥꯁꯤꯡꯅ ꯀꯃꯥꯏꯅ ꯇꯧꯔꯤ ꯃꯈꯣꯏꯒꯤ ꯑꯉꯥꯡ
ꯑꯇꯩ ꯍꯥꯏꯅ ꯀꯃꯥꯏꯅ ꯂꯩꯔꯤ ꯈꯣꯠꯂꯤ ꯑꯗꯣ ꯃꯣꯏꯒꯤ ꯃꯣꯏꯒꯤꯁꯨ ꯐꯒꯤ ꯑꯣꯏꯔꯦ ꯑꯗꯨꯃꯥꯏꯅ ꯑꯗꯨꯃꯥꯏꯅ ꯇꯧ ꯍꯧꯖꯤꯛꯀꯥꯟꯁꯤꯕꯨ ꯁꯥꯕꯒ ꯍꯦꯟꯒꯠꯂꯛꯄꯒ ꯌꯥꯕ ꯌꯣꯟꯕꯗꯤ ꯑꯅꯥ ꯑꯌꯦꯛ ꯀꯌꯥ ꯌꯥꯎꯅꯗ꯭ꯔꯣ ꯂꯄꯥ ꯂꯩꯀꯥꯏꯒꯤ ꯂꯩ
ꯎꯝ ꯑꯅꯥ ꯑꯌꯦꯛꯁꯦ ꯑꯩꯈꯣꯏꯒꯤ ꯑꯗꯨꯗꯤ ꯌꯥꯎꯗ꯭ꯔꯦ ꯑꯗꯨꯝ ꯑꯉꯥꯡ ꯑꯁꯆꯥꯒꯨꯝꯕ ꯁꯥꯕꯁꯨꯁꯨ ꯍꯦꯟꯒꯠꯂꯛꯑꯦ ꯑꯗꯨꯗꯒꯤ ꯁꯤꯖꯟ ꯆꯦꯟꯖ ꯂꯥꯛꯄꯅꯤꯅ ꯑꯏꯪ ꯑꯁꯥ ꯑꯣꯅꯔꯛꯄ ꯑꯁꯤꯗ ꯑꯉꯥꯡ ꯃꯆꯥ ꯆꯍꯤ ꯑꯃ ꯑꯅꯤ ꯐꯥꯕꯒꯨꯝꯕ ꯑꯗꯨꯒꯨꯝꯕꯗꯤ ꯑ ꯀꯅꯥ ꯑꯗꯨꯝ ꯈꯔ ꯑꯗꯨꯝ ꯌꯥꯎꯋꯦ ꯍꯥꯏꯕꯗꯤ ꯏꯁꯤꯡ ꯑꯗꯨꯅ ꯇꯧꯔꯛꯄꯗꯤ ꯆꯦꯟꯖ ꯂꯥꯛꯄꯅꯤꯅ ꯋꯦꯗꯔꯁꯤꯁꯨ ꯆꯦꯟꯖ ꯂꯥꯛꯄꯒ ꯑꯏꯪ ꯑꯁꯥ ꯑꯣꯅꯔꯛꯄꯁꯤꯅ ꯃꯔꯝ ꯑꯣꯏꯔꯦ ꯍꯥꯏꯔꯒ ꯑꯉꯥꯡꯁꯤꯡꯁꯤꯁꯨ ꯂꯣꯛ ꯇꯧꯕ ꯑꯗꯨꯗꯒꯤ ꯂꯥꯏꯍꯧ ꯇꯧꯕ ꯎꯝ ꯇꯔꯁ ꯁꯥ ꯁꯣꯟꯕ ꯏꯃꯨꯟ ꯁꯤꯁꯇꯦꯝ ꯈꯔ ꯁꯣꯟꯕ ꯀꯥꯡꯕꯨ
ꯑꯗꯨ ꯍꯥꯏꯔꯒ ꯃꯇꯝꯗꯨꯗ ꯑꯅꯥ ꯂꯩ ꯀꯥꯏꯒ ꯂꯩꯕ ꯗꯣꯛꯇꯔ ꯇꯝꯃꯨꯕ ꯃꯥꯏꯕ ꯑꯣꯏꯕ ꯑꯗꯨꯝ ꯌꯦꯡꯅꯔꯝꯃꯤꯅꯦꯕ
ꯃꯥꯅꯦ ꯃꯥꯅꯦ
ꯆꯥꯎꯈꯠꯂꯛꯄꯒꯤ ꯃꯇꯨꯡ ꯏꯟꯅ ꯑꯍꯣꯡ ꯄ ꯇꯀꯨ ꯑ ꯍꯞꯄ ꯌꯥꯎ ꯌꯥꯄꯅ ꯃꯥꯔ ꯑꯣꯏꯔꯒ ꯑꯅꯥ ꯂꯥꯏꯌꯦꯡꯁꯨ ꯍꯧꯔꯛꯀꯤ ꯕꯣꯏꯛꯇ ꯀꯅꯣ ꯑꯗ ꯈꯪꯕꯉꯥꯏꯕ ꯉꯝꯃꯦ ꯑꯗꯣ
ꯎꯝ ꯑꯕꯁꯨ ꯍꯧꯖꯤꯇꯦ
ꯃꯈꯟ ꯃꯈꯟ ꯍꯥꯏꯅꯥꯕꯁꯨ ꯃꯌꯥꯝ ꯊꯣꯛꯂꯛꯏ ꯇꯧꯔꯤꯁꯁꯤ
ꯃꯥꯅꯦ ꯍꯥꯏꯗꯤ ꯆꯤꯟꯖꯥꯛ ꯑꯩꯈꯣꯏꯅ ꯆꯥꯔꯤꯕ ꯆꯤꯟꯖꯥꯛ ꯑꯗꯨꯗꯒꯤ ꯏꯁꯤꯡꯁꯤ ꯐꯠꯇꯔꯛꯇꯕ ꯑꯗꯨꯗꯨꯅ ꯅꯣꯡꯃ ꯀꯥꯡꯗ ꯍꯧꯖꯤꯛ ꯌꯦꯡꯨꯛ ꯆꯍꯤ ꯀꯨꯟ ꯃꯉꯥ ꯀꯨꯟ ꯇꯔꯨꯛ ꯁꯨꯔꯛꯄ ꯅꯍꯥꯁꯤꯡꯗꯁꯨ ꯍꯧꯖꯤꯛ ꯃꯈꯟ ꯃꯈꯟ ꯅꯨꯡ ꯂꯩꯔꯦꯒ ꯑꯅꯥꯕꯁꯦ ꯖꯥꯠ ꯖꯥꯠ ꯃꯈꯜ ꯃꯈꯜ
ꯃꯔ ꯆꯥꯔꯤꯕ ꯆꯤꯟꯖꯥꯛ ꯊꯛꯏꯕ ꯆꯤꯟꯖꯥꯛ ꯌꯥꯝ ꯑꯃꯅ ꯍꯥꯏꯗꯅꯤ ꯎꯝ ꯥꯝ ꯍꯥꯥꯄ ꯃꯖꯥꯟꯅꯖꯅꯔ ꯑꯦꯔꯣꯀꯁ ꯍꯈꯣꯏꯅꯗꯤꯅ ꯆꯦꯛꯁꯤꯜꯂꯨꯗꯕ ꯍꯥꯏꯇꯥꯔꯦ ꯈꯪꯖꯤꯜꯂꯨꯗꯕ ꯆꯥꯎꯈꯠꯂꯛꯏ ꯃꯇꯛ ꯑꯅꯥꯕꯁꯤ ꯃꯈꯜ ꯃꯈꯜꯅꯤꯕꯅ ꯍꯦꯟꯈꯠꯂꯛꯏꯁꯤ
ꯑꯣ
ꯃꯃꯥꯡꯗꯒ ꯍꯣꯏꯅꯒ ꯋꯥꯅꯒꯤꯁꯨ ꯀꯣꯔꯣꯅꯥ ꯃꯇꯝ ꯂꯥꯛꯄꯗꯒ
ꯑ
ꯌꯦꯡ ꯃꯌꯥꯝ ꯄꯨꯆꯦꯟ ꯆꯦꯟꯗꯅ ꯁꯤꯈꯤꯕ ꯃꯤ ꯃꯌꯥꯝ
ꯆꯦꯛꯁꯤꯟꯗ ꯑꯩꯅ ꯐꯋꯥ
ꯆꯥꯎꯈꯠꯂ ꯆꯥꯎꯈꯠꯂꯒ ꯍꯦꯟꯅ ꯍꯥꯏꯗꯤ ꯁꯥꯏꯟꯁꯀꯤ ꯖꯨꯛꯁꯤꯅ ꯆꯥꯎꯒꯠꯂ ꯆꯥꯎꯒꯠꯂꯒ ꯑꯅꯥꯕꯁꯤꯁꯨ ꯃꯈꯟ ꯃꯈꯟ ꯖꯥꯠ ꯆꯥꯠꯅꯩ ꯍꯧꯖꯤꯛ ꯊꯣꯛꯏꯁꯦ
ꯇ ꯃꯈ ꯃꯈ ꯊꯀ ꯂꯩ ꯏꯌꯥꯝꯕꯗꯤ ꯍꯧꯖꯤꯛꯀꯥꯟꯗꯤ ꯑꯗꯨꯝ ꯌꯨꯝꯗ ꯂꯩꯔꯑꯦ ꯀꯊꯄꯇꯣꯄ ꯆꯠꯄ ꯈꯣꯠꯄ ꯇꯧꯗ꯭ꯔꯦ
ꯊꯕꯛ ꯀꯨꯝꯕ ꯈꯔ ꯂꯥꯛꯑꯗꯤ ꯑꯗꯨꯝ ꯆꯠꯂꯦ ꯌꯨꯝꯗ ꯂꯩꯅ ꯂꯩꯅ ꯑꯗꯨꯝ
ꯎꯝ
ꯃꯔꯛ ꯃꯔꯛꯇꯗꯤ ꯑꯗꯨꯝ ꯊꯕꯛ ꯏꯪꯈꯥꯡ ꯑꯗꯨꯝ ꯈꯔ ꯈ ꯆꯠꯂꯦ
ꯍꯣꯏ
ꯇꯣꯏꯅꯗꯤ ꯆꯠꯇꯦ ꯍꯥꯏꯕꯖꯤ ꯀꯥꯟꯁꯦ
ꯌꯨꯝꯒꯤ ꯃꯇꯦꯡ ꯄꯥꯡꯈꯂꯒꯣꯏ ꯂꯩꯔꯦꯕ ꯍꯥꯡꯉ
ꯑꯥ ꯌꯨꯝ ꯃꯇꯦꯡ ꯄꯥꯡꯉꯒ ꯐ ꯀꯟꯗꯤꯁꯟ ꯐꯠꯇꯅꯤꯅ
ꯍꯣꯏ ꯑꯗꯨꯅꯕꯨꯛ ꯐꯔꯦ ꯃꯇꯦꯛ ꯃꯇꯦꯛ ꯈꯔ ꯑꯗꯨ ꯃꯌꯥꯝ ꯄꯥꯡꯊꯛ ꯐꯪꯅ ꯇꯧꯅꯔꯒ ꯑꯗꯨꯃꯥꯏꯅ ꯆꯥꯎꯈꯠꯅꯕ ꯈꯣꯠꯅꯕꯗ ꯈꯣꯠꯄꯗꯨꯅ ꯑꯣ ꯌꯥꯕꯁꯦ ꯀꯩꯅꯣ ꯇꯧꯒꯦ ꯈꯣꯠꯂꯦꯅꯁꯨ ꯇꯥꯏ ꯍꯥꯏꯔꯞ ꯅꯍꯥꯟꯔ ꯐ ꯍꯥꯏꯒ ꯑꯗꯨꯝ ꯇꯧꯋꯦ ꯑꯗꯨꯅ ꯀꯃꯥꯏꯅ ꯇꯧꯔꯤꯕ ꯑꯩ
ꯌꯦꯟꯕꯣꯏꯕ ꯈꯣꯠꯄ ꯈꯔ ꯑꯗꯨꯝ ꯃꯗꯤ ꯌꯥꯝ ꯂꯣꯏꯔꯁꯨ ꯁꯦꯟꯊꯣꯛ ꯂꯝꯕꯤ ꯈꯔ ꯇꯦꯛꯇꯤ ꯑꯣꯏꯅꯔꯁꯨ ꯑꯗꯨꯃꯥꯏꯅ ꯑꯣꯏꯅꯁꯨ ꯇꯧꯋꯦꯅ ꯇꯥꯏ ꯀꯃꯥꯏꯅ ꯇꯧꯔꯤꯕꯣ ꯑꯗꯨꯅ ꯌꯥꯝꯌꯥꯝꯕ ꯏꯌꯥꯝꯕ
ꯍꯥꯏꯗꯤ ꯁꯨꯝ ꯂꯩ ꯀꯅ ꯄꯩꯁꯥꯁꯦ ꯍꯧꯖꯤꯛꯇꯤ ꯍꯤꯔꯝ ꯈꯨꯗꯤꯡꯃꯛꯇ ꯆꯪꯉꯕꯅꯤꯅ ꯆꯥꯕꯗ ꯑꯣꯏꯔꯁꯨ ꯆꯠꯄꯗ ꯑꯣꯏꯔꯁꯨ ꯏꯟꯀꯝ ꯖꯦꯅꯦꯔꯦꯠ ꯈꯔ ꯇꯧꯅꯅꯕꯅꯤꯅ ꯑꯗꯨꯝ ꯉꯥꯅꯨꯨ ꯌꯦꯟꯁꯦ ꯈꯔ ꯈꯔ ꯑꯗꯨꯝ ꯊꯝꯅ ꯈꯔ ꯂꯣꯏꯕꯅꯦ ꯂꯣꯏꯕꯗꯤ ꯑꯗꯣ ꯃꯆꯤꯟꯖꯥꯥꯛꯁꯤꯒꯤ ꯃꯆꯤꯟꯖꯥꯥꯛꯁꯤꯁꯨ ꯀꯥꯟꯕꯗꯤ ꯑꯗꯨꯝ ꯈꯖꯤꯛ ꯈꯖꯤꯛꯄꯨꯗꯤ ꯑꯗꯨꯝ ꯀꯥꯟꯅꯩ ꯑꯗꯨꯝ ꯑꯗꯨꯁꯨ ꯍꯧꯖꯤꯛꯁꯦ ꯍꯤꯔꯝ ꯑꯃꯠꯇꯗ ꯄꯩꯁꯥ ꯌꯥꯎꯗꯕ ꯌꯥꯗꯕꯅꯤꯅ ꯃꯆꯤꯟꯖꯥꯛ ꯊꯥꯛꯑꯦ ꯄꯩꯁꯥ ꯇꯧꯔꯤꯁꯦ ꯉꯥꯅꯨ ꯁꯥꯖꯦꯜ ꯂꯣꯏꯕ ꯍꯥꯟꯅꯗꯤ ꯁꯥꯖꯟ ꯂꯣꯏꯕꯁꯤꯁꯨ ꯌꯥꯝ ꯀꯟꯅ ꯋꯥꯔꯝꯗꯦ ꯍꯧꯖꯤꯛꯇꯤ ꯁꯥ ꯌꯦꯦꯟꯕꯗ ꯆꯤꯜꯍꯥꯎ ꯊꯤꯒꯠꯂꯛꯦꯗꯧꯔꯤꯁꯦ
ꯊꯕꯛꯑꯝꯅꯤꯅꯦ ꯑꯗꯨꯁꯨ ꯑꯩ ꯊꯨꯅꯅ ꯊꯕꯛ ꯆꯞ ꯃꯥꯟꯅꯩ ꯌꯦ ꯇꯧꯔꯤꯁꯦ
ꯅꯣꯡꯉꯥꯜꯂꯦ ꯅꯣꯏ ꯃꯆꯤꯟꯖꯥꯛꯥꯛ ꯊꯥꯛꯄ ꯌꯥꯗꯦꯗꯣ ꯅꯨꯃꯤꯠ ꯇꯥꯔꯦ ꯃꯆꯤꯟꯖꯥꯛ ꯊꯥꯛꯇ ꯌꯥꯗꯦꯗꯣ ꯁꯤꯁꯨ ꯑꯄꯥ ꯊꯕꯛ ꯑꯃꯅꯦ ꯇꯧꯔꯤꯁꯦ
ꯅꯨꯡꯉꯥꯏꯅ ꯊꯧꯖ ꯅꯨꯡꯉꯥꯏꯅ ꯂꯩꯔꯕꯅꯦꯕ ꯑꯗꯨ ꯁꯦꯕ ꯍꯣꯠꯔꯅꯕ
ꯑꯗꯨꯝ ꯀꯥꯟꯅꯗꯤ ꯀꯥꯟꯅꯕ ꯅꯠꯇ꯭ꯔꯦ ꯑꯃꯗ ꯑꯗꯨꯝ ꯈꯔꯗꯤ ꯑꯗꯨꯝ
ꯑ ꯑꯗꯨꯝ ꯀꯥꯟꯅꯩ ꯀꯥꯟꯅꯔꯧꯕꯗꯤ
ꯇꯩꯅꯕꯕ ꯑꯗꯨꯅ ꯍꯥꯏꯗꯤ ꯂꯩꯀꯥꯏꯗ ꯌꯣꯟꯕ ꯑꯣꯏꯔꯁꯨ ꯑꯌꯥꯝꯕꯅ ꯑꯗꯨꯝ ꯊꯥꯕ ꯈꯣꯠꯄ ꯑꯣꯏꯗꯒꯁꯨ ꯑꯗꯨꯗꯒꯤ ꯆꯥꯎꯈꯠꯆꯒꯦ ꯑꯗꯨꯗꯒꯤ ꯍꯧꯗꯣꯛꯆꯒꯦꯁꯨ ꯌꯥꯔꯦꯕ
ꯃꯥꯅꯦ ꯃꯥꯅꯦ ꯑꯗꯨ ꯁꯤ ꯑꯗꯨꯝ ꯏꯁꯃꯣꯜ ꯏꯟꯚꯦꯁꯃꯦꯟꯗꯒꯤ ꯑꯗꯨꯝ ꯇꯞ ꯇꯞꯅ ꯑꯗꯨꯨꯝ ꯆꯥꯎꯊꯣꯔꯛꯄ ꯌꯥꯕꯒꯤ ꯆꯥꯟꯁꯄꯨꯗꯤ ꯂꯩ
ꯍꯣꯏ ꯀꯩ ꯇꯧꯕꯕꯤꯔꯝꯃꯤꯅꯣ ꯍꯧꯖꯤꯛꯀꯔ ꯍꯧꯖꯤꯛꯁꯨ ꯏꯔꯥꯡꯗꯧꯕ
ꯍꯧꯖꯤꯛꯁꯦ ꯁꯥꯕꯁꯤꯁꯨ ꯍꯦꯟꯒꯠꯂꯛꯑꯕꯅꯤꯅ ꯄꯣꯊꯥꯔꯒ ꯍꯥꯏꯗꯤ ꯅꯨꯡꯊꯤꯟꯜꯒꯤ ꯃꯇꯝꯁꯤꯗꯤ ꯊꯕꯛ ꯏꯪꯈꯥꯡ ꯇꯧꯕ ꯈꯣꯠꯄꯁꯦ ꯄꯥꯛꯅ ꯌꯥꯗꯕꯅꯤꯅ ꯑꯗꯨꯝ ꯖꯤꯟꯒꯤ ꯇꯥꯏꯃꯤꯡꯁꯤꯗꯤ ꯑꯗꯨꯝ ꯄꯣꯊꯥꯕ ꯑꯗꯨꯃꯥꯏꯅ ꯑꯗꯨꯝ ꯇꯧꯔ ꯂꯩ
ꯑꯇꯩ ꯏꯇꯩ ꯑꯌꯥꯝꯕ
ꯑ ꯑꯗꯨꯝ ꯃꯔꯛ ꯃꯔꯛꯇ ꯑꯗꯨꯝ ꯐꯥꯎꯕꯗꯤ ꯑꯗꯨꯝ ꯐꯥꯎꯅꯩ
ꯅ ꯋꯥꯔ ꯀꯟꯗꯤꯁꯟꯁꯤꯁꯨ ꯈꯔ ꯐꯠꯇꯦ ꯇꯧꯔꯤꯁꯦ
ꯁꯤꯟꯐꯝ ꯀꯩꯀꯩ ꯑꯩꯒ ꯂꯩꯗꯅ ꯅꯨꯄꯥꯥꯏ ꯀꯩ ꯇꯧꯅꯒꯦ
ꯅꯦꯠꯋꯥꯛꯁꯦ ꯄꯠ ꯄꯠ ꯇꯠꯂꯦ ꯑꯃꯨꯛꯨꯛ ꯇꯥꯗꯕ ꯌꯥꯎꯋꯦ
ꯇꯥꯥꯎ ꯇꯥꯕ꯭ꯔꯣꯏ ꯍꯝꯕ ꯍꯂꯣ